ꯈꯠꯇꯣ
ꯄꯤꯔꯨꯞ ꯍꯥꯏꯔ
ꯄꯤꯔꯨꯛ ꯑꯩꯈꯣꯏ ꯂꯣꯟꯗ ꯀꯣꯛꯂ ꯍꯥꯏꯕꯗꯣ
ꯄꯤꯔꯛ ꯑꯩ ꯑꯩꯅ ꯉꯪꯁꯥ ꯄꯤꯔꯨꯞ ꯏꯔꯨꯞꯅ ꯇꯥꯏ ꯑꯩꯗꯤ ꯂꯩꯇꯦꯗꯥ ꯁꯤꯗ ꯐꯤꯔꯣꯞ ꯌꯣꯟꯗꯦ ꯄꯤꯔꯛ ꯃꯇꯝꯁꯨ ꯅꯠꯇꯦ ꯍꯧꯖꯤꯛꯇꯤ
ꯏꯁ ꯑꯩꯈꯣꯏꯗꯤ ꯑꯗꯨꯝ ꯆꯥꯏ ꯁꯤꯡꯖꯨ ꯁꯨꯔꯒ ꯁꯤꯡꯖꯨ ꯇꯧꯔꯒ ꯆꯥꯏ ꯑꯗꯨꯒ ꯆꯝꯐꯨꯠ ꯆꯥꯏ
ꯍꯣꯏ ꯁ꯭ꯋꯥꯏꯗꯗꯤ ꯎꯗ꯭ꯔꯦꯗ ꯍꯟꯗꯛꯄꯤꯔꯨꯞꯇꯤ ꯑꯗꯨꯝ ꯅꯣꯏꯔꯣꯝꯗꯗꯤ ꯈꯔ ꯈꯔꯕꯨꯗꯤ ꯌꯣꯜꯂꯝꯒꯅꯤ ꯑꯩꯈꯣꯏ ꯁ꯭ꯋꯥꯏꯗꯗꯤꯀꯣ ꯌꯦꯟꯁꯥꯡꯁꯦ ꯈꯪꯕ꯭ꯔꯥ ꯑꯁ ꯆꯞ ꯃꯥꯟꯅꯅ ꯑꯗꯨꯝ ꯈꯥꯃꯦꯟꯒꯨꯝꯕ ꯈꯥꯃꯦꯟ ꯑꯁꯤꯟꯕ ꯅꯠꯇ꯭ꯔꯒꯅ ꯀꯣꯕꯤ ꯑꯗꯨꯒ ꯀꯔꯤ ꯀꯩꯅꯣ ꯕꯂꯦꯟꯗꯔꯤ ꯑꯗꯨꯒ ꯕꯤꯟꯁꯀꯨꯝꯕ ꯑꯁꯤ ꯉꯥꯛꯇꯅꯦ ꯑꯗꯨ ꯌꯦꯟꯖꯥꯡ ꯂꯩꯕ ꯊꯣꯛꯄꯁꯦꯀꯣ
ꯑꯣ
ꯈꯥꯃꯦꯟ ꯀꯩꯀꯥꯁꯦ ꯆꯥꯕ ꯄꯦꯜꯂꯕꯅꯦ ꯆꯥꯃꯟꯗꯅ
ꯎ
ꯅꯪ ꯏꯔꯣꯏꯕ ꯍꯥꯏꯕ꯭ꯔꯥ
ꯍꯥꯏꯗꯤ
ꯏꯔꯣꯏꯕ ꯁ꯭ꯋꯤꯝꯃꯤꯡ ꯇꯧꯕ
ꯑꯪ ꯍꯩꯇ ꯑꯣ ꯍꯩꯅꯤꯡꯕꯅ ꯍꯩꯅꯤꯡꯕꯅ
ꯑ ꯀꯩꯅꯣꯒꯤꯁꯤ ꯀꯣꯂꯦꯖꯀꯤ ꯃꯅꯤꯡꯗ ꯂꯩꯕꯗꯣ ꯇꯝꯐꯝ ꯑꯃ
ꯑꯣ ꯑꯣ
ꯑꯗꯨꯗ ꯄꯩꯁꯥ ꯄꯤꯔꯒ ꯇꯥꯃꯣꯗꯨꯅ ꯑꯩꯗꯣ ꯈꯪꯗꯤ ꯈꯪꯉꯦꯕꯀꯣ ꯏꯁꯤꯡꯗꯣ ꯀꯤꯕꯒꯤ ꯈꯤꯇꯪ ꯈꯥꯊꯣꯛ ꯍꯥꯛꯄꯗꯣ ꯊꯣꯡꯗꯣ ꯃꯈꯥꯗ ꯑꯃꯨꯛ ꯂꯦꯞꯂꯛ ꯀꯥꯟꯗ ꯌꯧꯗ꯭ꯔꯗꯤ ꯄꯥꯈꯠꯂꯤꯕ ꯑꯗꯨꯒꯤ ꯑꯗꯨꯝ ꯌꯥꯗꯦ ꯑꯩ ꯈꯔ ꯈꯔꯗꯤ ꯈꯪꯉꯛꯑꯒ ꯀꯣꯡꯅꯤ
ꯑꯩ ꯑꯩꯗꯤ ꯑꯩꯒꯤ ꯀꯃꯥꯏꯅ ꯍꯥꯏꯗꯣꯏꯅꯣ ꯄꯨꯛ ꯏꯁꯤꯡꯗꯣ ꯑꯩꯒꯤ ꯄꯨꯛ ꯌꯥꯎꯔꯗꯤ ꯑꯩ ꯗꯤ ꯋꯥꯟꯊꯥꯒꯦ ꯇꯧꯔꯦ ꯍꯥꯏꯗꯤ ꯂꯦꯡꯕ ꯍꯩꯇꯕꯗꯣ ꯏꯁꯤꯡ ꯏꯁꯤꯡ ꯆꯪꯉꯒ ꯂꯦꯡꯕ ꯍꯩꯇꯕꯦ
ꯑꯩꯅ ꯆꯦꯁꯇ ꯌꯧꯔꯗꯤꯀꯣ ꯀꯩꯅꯣ ꯁꯣꯔꯗꯣ ꯐꯨꯟꯕꯒꯨꯝ ꯇꯧꯋꯦꯕ ꯑꯗꯨꯒꯤ ꯑꯁ ꯌꯥꯝ ꯋꯥꯏ ꯑꯗꯒꯤ ꯑꯗꯨ ꯆꯦꯁꯇ ꯌꯥꯎꯔꯗꯤ ꯀꯤꯔꯦ ꯑꯩꯁꯨ ꯎꯆ ꯎꯆꯦꯁ ꯌꯧꯔꯗꯤ ꯑꯗꯨꯝ ꯄꯨꯂꯞ ꯂꯨꯞꯇ꯭ꯔꯁꯨꯀꯣ ꯆꯩꯦꯁꯧꯔꯦ ꯑꯗꯨꯝ ꯀꯤꯔꯦ ꯑꯩ ꯑꯗꯨꯝ ꯊꯣꯛꯂꯛꯑꯅꯤ ꯀꯩꯒꯤꯅꯣ ꯈꯪꯗꯦ ꯈꯔ ꯈꯔ ꯍꯩꯗꯤ ꯍꯩꯌꯦꯕ ꯑꯗꯣ ꯏꯁꯤꯡ ꯀꯤꯕꯒꯤ ꯌꯥꯗꯦ
ꯑꯣ ꯑ ꯑ ꯑꯗꯨꯗ ꯇꯝꯕꯗꯣ ꯄꯩꯁꯥ ꯀꯌꯥ ꯆꯪꯒꯦ ꯑꯦꯠꯃꯤꯁꯟꯒ ꯊꯥ ꯈꯨꯗꯤꯡ ꯊꯤꯕꯗꯣ ꯀꯌꯥ ꯃ
ꯈꯪ
ꯑꯩꯅ
ꯑꯗꯨ ꯀꯌꯥ ꯂꯧꯕ꯭ꯔꯥ ꯈꯪꯗꯦ ꯑꯗꯨꯝ ꯅꯣꯡꯃ ꯅꯣꯡꯃ ꯈꯛꯇꯪꯒꯤ ꯁ ꯂꯥꯛꯑꯒ ꯏꯔꯣꯏꯕ ꯌꯥꯔꯝꯗꯧ ꯃꯥꯜꯂꯦ ꯑꯗꯨꯝ ꯃꯤ ꯈꯔ ꯅꯣꯡꯃ ꯈꯛꯇꯪ ꯏꯔꯣꯏꯔꯒ ꯑꯗꯨꯝ ꯆꯠꯄꯁꯨ ꯌꯥꯎꯕꯅꯦꯕ
ꯎ ꯑ ꯑꯩ ꯑꯩꯒꯤ ꯕꯣꯏ ꯐ꯭ꯔꯦꯟꯗꯨꯅꯁꯨ ꯍꯥꯏꯌꯦꯕꯀꯣ ꯅꯪ ꯏꯔꯣꯏꯕ ꯇꯝꯕ ꯌꯥꯔꯔꯣꯏ ꯍꯥꯏꯗꯤ ꯑꯩꯒꯤ ꯏꯁꯥꯗꯣ ꯃꯁꯜꯗꯣ ꯇꯥꯏꯠ ꯂꯣꯏ ꯇꯧꯈ꯭ꯔꯦꯕ
ꯎꯝ ꯇꯃꯣ ꯇꯃꯣ ꯑꯩꯗꯤ ꯄꯩꯁꯥ ꯂꯩꯇꯕꯒꯤ ꯑꯗꯨꯒꯨꯝꯕꯗꯣ ꯇꯝꯅꯤꯡꯗ꯭ꯔꯦ ꯑꯗꯨꯝ ꯇꯨꯔꯦꯜ ꯀꯩꯀꯥꯗꯤ ꯑꯗꯨꯝ ꯆꯠꯄꯅꯦꯕ ꯆꯠꯄꯗꯣ ꯏꯁꯤꯡꯁꯤꯡꯗ ꯀꯤꯕꯅꯤꯅꯀꯣ ꯐꯖꯅ ꯀꯩꯅꯣ ꯇꯧ ꯍꯩꯇ꯭ꯔꯦꯕ
ꯑ
ꯑꯁ ꯑꯩ ꯈꯨꯠꯁꯦ ꯅꯥꯔꯦ ꯉꯁꯥ ꯏꯃꯥꯟꯅꯕꯤꯗꯣ ꯑꯩꯉꯣꯟꯗꯒꯤ ꯏ ꯆ ꯏ ꯆꯤꯡꯍꯟꯕꯅꯦꯕ ꯆꯤꯡꯕꯗꯣ ꯃꯥꯗꯣ ꯇꯧꯕ ꯍꯩꯇ꯭ꯔꯕ ꯑꯗꯨꯒꯤ ꯑꯗꯨꯝ ꯗꯥꯛ ꯑꯣꯏꯔꯒ ꯂꯩꯔꯦ ꯁꯤꯔꯤꯟꯁꯦ ꯍꯦꯛ ꯁꯠꯇꯣꯔꯛꯑꯒ ꯁꯔꯤꯟ ꯊꯤꯟꯕ ꯃꯇꯝꯗꯗꯤ ꯏꯗꯣ ꯂꯥꯛꯇꯕ ꯑꯗꯨꯒ ꯁꯤꯔꯤꯦꯟꯁꯨ ꯂꯧꯊꯣꯛꯑꯀꯥꯟꯗꯀꯣ ꯏꯅ ꯌꯥꯝ ꯊꯋꯥꯏꯕ
ꯑꯗꯣ ꯅꯣꯏꯅꯦ ꯏꯒ ꯇꯦꯁ ꯇꯧꯕ ꯌꯥꯕ꯭ꯔꯣ ꯅꯣꯏꯅꯦ ꯑꯩꯒꯤꯁꯨ
ꯑꯗꯣ ꯍꯧꯖꯤꯛꯇꯤ ꯀꯩꯅꯣ ꯇꯧꯋꯦꯕ ꯑꯩꯗꯣ ꯄꯨꯔꯥ ꯍꯣꯁꯄꯤꯇꯥꯜꯗ ꯅꯠꯇꯦꯕꯀꯣ ꯑꯗꯨꯝ ꯏꯟꯁꯇꯤꯇ꯭ꯌꯨꯠꯀꯨꯝꯕ ꯆꯠꯄꯅꯤꯅ ꯏꯔꯦꯀꯥ ꯄꯨꯔꯛꯑꯗꯤ ꯃꯣꯏꯅ ꯍꯪꯕꯅꯦꯕ ꯀꯅꯥꯒꯤ ꯏꯅꯣ ꯀꯥꯏꯗꯒꯤꯅꯣ ꯏꯗꯣ ꯄꯥꯛ ꯀꯩꯅꯣ ꯄꯨꯁꯤꯜꯂꯛꯄ ꯌꯥꯗꯦꯕꯀꯣ ꯁꯦꯝꯄꯜ ꯀꯩꯀꯥꯗꯣ ꯃ ꯑꯗꯨꯝ ꯊꯝꯃꯒ ꯂꯩꯕꯅꯤꯅ ꯁꯤ ꯁꯤꯖꯤꯟꯅꯑꯣ ꯁꯤ ꯇꯧꯑꯣꯅ ꯑꯗꯨꯝ ꯍꯥꯏꯕꯅꯦꯕ ꯍꯧꯖꯤꯛꯁꯦ ꯃꯦꯆꯤꯟ ꯀꯩꯀꯥ ꯄꯥꯏꯕꯅꯤꯅꯀꯣ ꯃꯣꯏꯅ ꯄꯦꯁꯦꯟ ꯂꯥꯛꯑꯗꯤ ꯄꯦꯁꯦꯟ ꯆꯦꯡꯒꯤꯗꯣ ꯑꯗꯨꯝ ꯇꯧꯍꯜꯂꯦ ꯂꯥꯛꯇ꯭ꯔꯗꯤ ꯑꯩꯈꯣꯏꯒꯤ ꯏꯗꯣ ꯂꯧꯔꯒ ꯇꯧꯋꯦꯕ ꯑꯣ ꯍꯥꯏꯗꯤ ꯏꯟꯁꯇꯤꯇ꯭ꯌꯨꯠ ꯑꯃ ꯑꯣꯏꯕꯅꯤꯅ ꯌꯥꯝꯅ ꯂꯨꯖ ꯑꯣꯏꯔꯒ ꯇꯧꯕꯗꯣ ꯇꯧꯔꯕ ꯒꯣꯚꯔꯃꯦꯟꯒꯤ ꯍꯣꯁꯄꯤꯇꯥꯜꯒꯨꯝꯕ ꯑꯗꯨꯒꯨꯝꯕ ꯑꯣꯏꯔꯗꯤ ꯑꯗꯨꯝ ꯃꯌꯥꯝ ꯄꯨꯔꯛꯑꯁꯨ ꯈꯪꯉꯣꯏꯕ ꯃꯣꯏꯗꯣ ꯑꯗꯣ ꯑꯗꯨꯝ ꯑꯁ ꯈꯪꯗꯦ ꯌꯥꯗꯦꯗ
ꯍ ꯑꯩꯁꯨ ꯍꯧꯖꯤꯛꯐꯥꯎ ꯍꯤꯡꯉꯤ ꯍꯥꯏꯕ ꯈꯛꯇꯅꯦ ꯑꯩꯒꯤ ꯐꯥꯎꯦ
ꯎ ꯌꯦꯡꯊꯣꯛꯑꯣ ꯁꯨꯝꯕ ꯄ꯭ꯔꯥꯏꯚꯦꯠ ꯀꯩꯀꯥꯗ ꯂꯥꯛꯑꯗꯤ ꯄꯩꯁꯥ ꯎꯝ ꯄꯩꯁꯥ ꯃꯌꯥꯝ ꯌꯥꯝ ꯂꯧꯔꯛꯑꯅꯤ
ꯑꯗ ꯅꯪ ꯐꯨꯠꯕꯣꯜ ꯀꯥꯏꯗ ꯌꯦꯡꯒꯦ
ꯁꯤꯐꯥꯏ
ꯍꯥꯥ
ꯀꯁꯤꯤ ꯐꯔꯦ ꯔꯕꯤꯗ ꯑꯩ ꯊꯥꯈ꯭ꯔꯦ ꯊꯥ
ꯅꯊꯟꯕ ꯌꯦꯡꯕ꯭ꯔꯣꯅ
ꯑ
ꯅꯨꯡꯉꯥꯏꯕ꯭ꯔꯅꯦ ꯃꯊꯟꯇ ꯌꯦꯡꯕ
ꯏꯁ ꯅꯨꯡꯉꯥꯏ
ꯑꯩꯗꯤ ꯏꯊꯟꯗꯕꯕꯨ ꯑꯣꯏ
ꯑꯩꯒꯤ ꯑꯩꯒꯤꯗꯣ ꯇꯞꯄꯒꯤꯀꯣ ꯊꯥꯔꯇꯤ ꯁꯦꯀꯦꯟꯔꯇ ꯖꯤ ꯐꯥꯏꯚꯀꯤꯗ ꯖꯤ ꯐꯥꯏꯚ ꯂꯩ ꯅꯥ ꯆꯦꯅꯤꯌ ꯑꯗꯨꯗꯨ ꯑꯗꯨꯗꯒꯤ ꯊꯥꯔꯇꯤ ꯁꯦꯀꯦꯟ ꯇꯞꯄꯦꯕꯀꯣ ꯑꯩꯈꯣꯏ ꯅꯦꯕꯔꯁꯤꯡꯅ ꯒꯣꯜ ꯆꯪꯕ ꯀꯥꯟꯗ ꯂꯥꯎꯔꯦꯗꯅ ꯑꯥꯐꯇꯔ ꯊꯥꯔꯇꯤ ꯁꯦꯀꯦꯟ ꯑꯩꯒꯤ ꯆꯥꯡꯗ ꯑꯩꯒꯤ
ꯑ ꯇꯒꯅꯦ ꯍ ꯐꯣꯟꯗ ꯌꯦꯡꯉꯗꯤ ꯑꯗꯨꯃꯥꯏꯅ ꯇꯧꯕꯅꯦꯕ ꯑꯩꯈꯣꯏꯁꯨ ꯑꯩꯈꯣꯏ ꯌꯦꯡꯕꯗꯣ ꯁꯤ ꯑꯩꯈꯣꯏ ꯅꯥꯀꯟ ꯅꯨꯃꯤꯗ ꯇꯤꯚꯤ ꯂꯩꯌꯦꯕ ꯃꯣꯏꯗ ꯑꯗꯨꯝ ꯆꯦꯟꯅꯦꯜꯗꯒꯤ ꯌꯦꯡꯕꯒꯤ ꯃꯣꯏꯗꯤ ꯃꯄꯨꯡ ꯐꯥꯅ ꯑꯗꯨꯝ ꯆꯪꯉꯒ ꯀꯩꯅꯣ ꯇꯧꯋꯦꯕ ꯑꯩꯈꯣꯏꯒꯤ ꯁꯤ ꯂꯩꯀꯥꯏꯗ ꯂꯩꯔꯤ ꯃꯤꯁꯤꯡꯅꯀꯣ ꯑꯩꯈꯣꯏ ꯂꯥꯎꯕ ꯂꯣꯏꯔ ꯃꯇꯝꯗ ꯃꯥ ꯃꯣꯏꯁꯤꯗ ꯑꯃꯨꯛ ꯂꯥꯎꯔꯛꯑꯅꯤ ꯃꯈꯥ ꯒꯤ ꯂꯩꯕ ꯃꯤꯁꯤꯡꯁꯤꯁꯨ ꯑꯗꯨꯝ ꯀꯣꯟꯅ ꯂꯥꯎꯔꯛꯑꯅꯤ
ꯀꯣꯟꯅ ꯂꯧꯔꯛꯄꯗ ꯑꯩꯁꯨꯦ ꯌꯥꯎꯕꯅꯤ ꯌꯦꯗꯣ ꯏꯅꯤ ꯇꯋꯦꯜ ꯊꯥꯔꯇꯤꯗ
ꯀꯅꯥ ꯀꯦ
ꯄꯦꯗ꯭ꯔꯤ ꯏꯁꯄꯦꯟ ꯄꯦꯗ꯭ꯔꯤꯒꯤ ꯌꯦꯡꯗꯣꯏꯅꯦ ꯑꯩ ꯅꯨꯄꯥ ꯁꯥꯟꯅꯗꯣꯏꯅꯦ ꯉꯁꯤꯗꯤ
ꯅꯪꯅ ꯊꯥꯒꯠꯄꯗꯣ
ꯑꯥꯎ
ꯀꯩ ꯀꯟꯗ꯭ꯔꯤꯅꯣ
ꯁꯄ ꯁꯄ ꯁꯄ
ꯏꯁꯄꯦꯟꯒ ꯀꯩ
ꯌꯦꯃꯜꯒ ꯂꯝꯃꯤꯟ ꯌꯦꯡꯃꯜꯗꯣ ꯈꯪꯗꯕ꯭ꯔꯣ ꯑꯩꯒ꯭ꯔꯣ ꯂꯝꯃꯤꯟꯗ ꯂꯝꯃꯤꯟ ꯑꯃꯜꯗꯣ ꯑꯦ꯭ꯔꯣꯒꯤꯗ
ꯀꯟꯇ꯭ꯔꯤꯅꯣ
ꯆꯕꯅꯌꯦꯌꯦ ꯏꯁꯄꯅꯤ
ꯑꯗꯣ ꯑꯩꯅ ꯍꯥꯏꯕꯗꯤ ꯏꯁꯄꯦꯟꯒ ꯀꯩ ꯀꯟꯇ꯭ꯔꯤꯅꯣ ꯁꯥꯟꯅꯗꯣꯏꯁꯦ ꯍꯥꯏꯕ
ꯁꯄꯟꯒ ꯀꯩꯅ ꯑꯩ ꯌꯦꯡꯈꯤꯒꯦ ꯑꯩ ꯑꯩꯗꯤ ꯑꯩꯒꯤ ꯈꯛꯇ ꯌꯦꯡꯕꯅꯦꯕ ꯑꯇꯩꯒꯤꯗꯨꯣ ꯌꯦꯡꯝꯗꯦ ꯇꯒꯤ ꯇꯤꯝꯗ ꯍꯌꯦꯡ ꯐꯥꯏꯚ ꯊꯥꯔꯇꯤꯗ
ꯄꯤ ꯑꯦꯝ
ꯐ ꯆꯠꯠꯇ꯭ꯔꯤ ꯎ ꯍꯌꯦꯡ ꯍꯌꯦꯡ ꯍꯌꯦꯡ
ꯂꯤꯅꯥ ꯑꯦ ꯑꯦꯝꯗꯤ
ꯐꯣꯔ ꯊꯥꯔꯇꯤ ꯇꯨ ꯊꯥꯔꯇꯤ ꯑ ꯑꯗꯨꯝ
ꯃꯝꯕꯔ ꯀꯩꯅꯣꯗꯤ ꯑꯥꯔꯖꯦꯟꯇꯤꯅꯥꯒꯤꯗꯤ
ꯈꯪꯗꯦ ꯍꯪꯉꯛꯀꯅꯨ ꯇꯜꯂꯦ ꯀꯣ
ꯔꯨꯅꯦꯜꯗꯣ ꯑꯣꯔ ꯃꯦꯁꯤ
ꯔꯅꯥꯎꯗ
ꯑꯗ
ꯎꯝ
ꯎꯝ ꯀꯩꯅꯣꯒꯤꯗꯣ ꯀꯔꯥ ꯌꯨꯇ꯭ꯌꯨꯕꯔꯗꯣ ꯑ ꯔꯣꯅꯥꯜꯗꯣ ꯑꯣꯔ ꯃꯦꯁꯤ ꯇ ꯔꯣꯅꯥꯜꯗꯣ ꯀꯗꯥꯥꯏꯗ ꯑꯩꯥꯏ ꯁꯣꯁ ꯄꯤꯠꯅꯣ ꯃꯅꯤꯄꯨꯔꯒꯤꯅꯦ
ꯈꯂꯖꯗ ꯑꯗꯨꯖ ꯅꯨ ꯄꯥꯖꯣ
ꯑꯗꯨꯣ
ꯑꯗꯨꯣꯅꯥꯟꯗ
ꯎꯅꯅ ꯑꯃꯦꯁꯁꯤ ꯃꯦꯦꯛꯁꯤ ꯃꯣꯏ ꯃꯩꯇꯩꯁꯤꯡꯁ ꯑꯗꯨꯃꯥꯏꯅ ꯌꯥꯝ ꯉꯥꯡꯕꯅꯦꯕ
ꯑꯗꯨ ꯅꯨꯄꯥꯗꯣ ꯑꯗꯨ ꯅꯨꯄꯥꯗꯣ ꯌꯥꯝ ꯐꯩꯌꯦ ꯑꯩꯒꯤꯗꯤ
ꯍꯣꯏ
ꯁꯄ ꯁꯄꯦꯟꯒ ꯑꯁꯇ꯭ꯔꯦꯂꯤꯌꯥꯒ ꯌꯥꯒ
ꯑꯃ ꯑꯃꯅ ꯀꯩꯅꯣꯗ ꯑꯁ ꯀꯥꯏꯗꯅ ꯉꯝꯃꯔꯣꯏ ꯇꯨꯋꯦꯜꯞ ꯊꯥꯔꯇꯤꯒ ꯇꯨꯝꯈ꯭ꯔꯅꯤ ꯑꯩꯗꯤ ꯍꯧꯖꯤꯛꯁꯨ ꯇꯨꯝꯅꯤꯡꯕꯅ ꯁꯤꯗꯣ ꯀꯩꯅꯣ ꯃꯥꯗꯣ ꯏꯀꯦ ꯂꯣꯡꯖꯥꯗꯣ ꯀꯩꯅꯣꯒꯤ ꯀꯦꯚꯦꯟ ꯀꯦꯜꯒꯤ ꯀꯩꯅꯣꯗ ꯆꯠꯂꯒ ꯏꯟꯇꯔꯚꯤꯌꯨ ꯇꯧꯕꯗꯣ ꯈꯪꯕ꯭ꯔꯥ ꯃꯥꯅ ꯏꯪꯂꯤꯁ ꯉꯥꯡꯕ ꯍꯩꯕꯒꯤ ꯇꯧꯕꯗꯣ
ꯑ ꯊꯥꯒꯠꯄꯅꯦ ꯑꯩ ꯊꯥꯒꯠꯄꯅꯦ ꯎꯔꯦ ꯑꯩ ꯊꯥꯒꯠꯄꯅꯦꯕ ꯑꯥ ꯎ ꯎ ꯎꯝ
ꯏꯕ꯭ꯔ ꯇꯥꯔꯒ ꯀꯩꯕ ꯑꯃ ꯍꯥꯏꯒ ꯎꯝ ꯍꯠ ꯏꯁ ꯗ ꯍꯥꯏꯔ ꯏꯁꯇꯥ ꯏꯁꯇꯥꯔ ꯀꯩꯅꯣ ꯑꯃ ꯑꯃꯅ ꯍꯥꯏꯕꯗꯣ ꯀꯩꯅꯣ ꯃꯥꯒꯤ ꯗꯥꯏꯂꯣꯛꯇꯣ ꯀꯩꯅꯣ ꯀꯥꯎꯈ꯭ꯔꯦ ꯌꯥꯝ ꯅꯣꯛꯅꯤꯡꯉꯦ ꯑꯩꯒꯤ ꯃꯥꯒꯤ ꯕ꯭ꯂꯣꯛ ꯃꯌꯥꯝꯁꯦ
ꯎꯝ
ꯆꯦꯛꯑꯞ ꯇꯧꯒꯦ ꯍꯥꯏꯔꯒ
ꯋꯥꯦ ꯋꯥꯦ ꯑ ꯑꯩꯅ ꯑꯩꯅ ꯀ꯭ꯋꯥꯣꯏꯅ ꯎꯅꯤꯡꯖꯗꯤꯦ ꯑꯆꯥ ꯐꯨꯠꯃꯜꯂ ꯀꯩ ꯁꯥꯥꯎꯗꯣ
ꯆꯄꯣꯠ ꯃꯨꯟꯕ
ꯎꯝ ꯆꯐ ꯃꯨꯜꯂꯒ ꯆꯥꯕꯗꯣ ꯑꯦ ꯑꯗꯨꯒꯤ ꯕ꯭ꯂꯣꯛꯇꯣ ꯑꯣꯔꯤꯕꯣ ꯑꯊꯗꯤ ꯅꯠꯇꯦ ꯁꯛꯈꯪꯗ ꯃꯤ ꯑꯆꯥꯄꯣꯠ ꯆꯕꯗꯣ ꯃꯂꯒ ꯆꯕ ꯃꯣꯏꯒꯤꯔ ꯌꯦꯕ
ꯑꯗꯨꯒ ꯑꯃ ꯀꯩꯅꯣꯁꯨ ꯕꯖꯥꯔꯗ ꯀꯩꯀꯥ ꯏꯃꯥꯁꯤꯡꯅ ꯄꯣꯠ ꯊꯥꯕ ꯃꯇꯝꯗ ꯄꯣꯠ ꯌꯣꯟꯕ ꯃꯐꯝꯗꯨꯗ ꯂꯥꯛꯑꯒ ꯃꯥꯅ
ꯑꯣ ꯂꯣꯏ ꯂꯧꯕꯤꯕꯗꯣ ꯑꯣ ꯑꯣ ꯍ
ꯈꯪꯅꯕꯅꯤꯅ ꯍꯣꯏ ꯍꯣꯏ ꯎꯝ ꯂꯥꯎꯔꯥ ꯑ ꯄꯣꯠꯇꯣ ꯂꯧꯔꯒ ꯑꯗꯨꯝ ꯆꯦꯟꯈꯤꯕꯗꯣ ꯑꯃꯅ ꯑꯗꯨꯒꯞ ꯃꯣꯏ ꯑꯍꯟꯁꯤꯡꯅ ꯂꯥꯎꯔꯛꯑꯒ ꯈꯣꯠꯄ ꯇꯧꯕꯗꯣ ꯑꯩꯗꯤ ꯌꯥꯝ ꯅꯛꯅꯤꯡ ꯍꯣꯏ
ꯊꯒꯤ ꯁꯤꯦꯔꯤꯁ ꯇ ꯍꯗ
ꯑꯗꯨꯅꯤ ꯀꯔꯤꯝ ꯈꯪꯗꯕꯅꯤꯅ ꯑꯍꯥꯟ ꯑꯣꯏꯕꯅꯤꯅ ꯑꯩꯒꯤ ꯑꯣꯏꯔꯦ ꯑꯗꯨꯝ ꯈꯪꯉꯦ ꯃꯣꯏ ꯕ꯭ꯂꯣꯒꯔ ꯃꯌꯥꯝꯗꯤ ꯃꯣꯏ